ꯍꯜꯂꯣ
ꯇꯥꯕ꯭ꯔꯣ
ꯑꯣ ꯇꯥꯏ ꯇꯥꯏꯌꯦ ꯆꯥꯛ ꯆꯥꯔꯕꯣ
ꯆꯥꯔꯦ
ꯑꯣ ꯑꯣ ꯍꯧꯖꯤꯛꯁꯤꯕꯨ ꯀꯔꯤ ꯀꯔꯤꯅ ꯍꯥꯎꯔꯤꯒꯦ ꯑꯩ
ꯎ ꯃꯥꯏꯔꯦꯟ ꯈꯔ ꯍꯋꯥꯏ ꯈꯔ ꯄꯪꯆꯥꯥ ꯑꯃ ꯆꯥꯕ ꯍꯥꯢꯗꯨꯅꯤ
ꯑꯣ ꯃꯥꯏꯅꯦꯟ ꯈꯔ ꯍꯋꯥꯏ ꯆꯝꯐꯨꯠ ꯃꯥꯏꯅꯦꯟ ꯆꯝꯐꯨꯠ ꯈꯔ ꯆꯥꯔ ꯄꯪꯍꯤꯡ ꯍꯤꯡꯕꯒꯤ ꯃꯑꯣꯡꯅꯤꯅꯦ
ꯎꯝ ꯀꯥꯅꯤꯡꯗꯔꯗꯤ ꯍꯤꯡꯗꯤ ꯅꯩꯔꯒ ꯍꯤꯡꯉꯦ ꯃꯔꯦꯟ ꯆꯝꯐꯨꯠ ꯆꯥꯔꯒ
ꯃꯔꯦꯟ ꯆꯥꯝꯐꯨꯠ ꯆꯥꯔ ꯅꯩꯔꯤꯁꯤ ꯀꯃꯥꯏꯅꯅꯣ ꯑꯝꯇ ꯈꯪꯒꯦ ꯀꯩꯅꯣ
ꯆꯥꯕꯗꯨꯅ ꯆꯖꯕꯩ ꯋꯥꯅꯤ ꯅꯩꯕꯩꯗꯨꯗꯤ ꯂꯦꯞꯄ ꯌꯥꯗꯦ
ꯑ ꯀꯩꯅꯣ ꯍꯥꯏꯁꯤꯕ ꯅ ꯀꯃꯥꯏꯅ ꯅꯩꯅꯣ ꯑꯩ ꯁꯨꯝ ꯅꯩ ꯕ꯭ꯔꯣ ꯍꯣꯏꯅ ꯅꯩꯔꯤꯁꯦ ꯀꯃꯥꯏꯅꯅꯣ ꯑꯗꯨꯅ ꯍꯥꯢꯐꯦꯠꯇꯪ ꯈꯪꯅꯤꯡꯕ ꯍꯥꯏꯇꯥꯔꯦ
ꯀꯩ ꯀꯩꯅꯣ ꯇꯅꯅꯤꯡꯢꯁꯦ ꯍꯥꯢꯔꯛꯑꯣ ꯆꯤꯁꯤ ꯆꯤꯔ꯭ꯔꯁ ꯀꯖ ꯀ ꯁꯤꯁꯦ ꯁꯤ ꯁꯤ ꯑꯩ ꯑꯩꯒꯤ ꯁꯤꯒꯤ ꯀꯔꯁꯟꯁꯤ ꯅꯪ ꯁꯨꯝ ꯁꯥꯏꯅ ꯍꯥꯏꯗꯣ ꯅꯠꯇ꯭ꯔ ꯌꯥꯔꯣꯏꯕ ꯑ ꯆꯪꯕ ꯌꯥꯗꯦꯕ ꯁꯤꯗꯤ ꯣꯕꯥꯒꯦ ꯅꯪꯗꯤ ꯁꯝ ꯁꯥꯏꯉꯩ ꯑꯗꯨ ꯃꯥꯜꯂꯦꯏ ꯑꯦ ꯑꯥꯢ ꯗ ꯌꯥꯢꯌꯦ ꯆꯠꯂꯣ ꯑꯥꯗ
ꯀꯔꯤꯅꯣ ꯁꯥꯅꯥ ꯃꯆꯥ
ꯅꯪꯉꯦꯦ
ꯍꯜꯂꯣ
ꯑꯩ ꯁꯇꯤꯚꯥꯏ ꯀꯩ ꯍꯥꯢꯅꯣ
ꯍꯥꯏꯗꯤ ꯑꯗꯨ ꯅꯨꯄꯤ ꯀꯣꯏꯒꯤ ꯁꯤ ꯃꯊꯨꯝꯪ ꯈꯪꯗꯕ ꯅꯪ ꯁꯤꯡꯉꯛꯎ ꯁꯤ ꯅꯨꯄꯤ
ꯑꯦ ꯑꯩꯒ ꯀꯩ ꯃꯥꯄꯩꯗꯨ ꯀꯩꯅꯣ
ꯅꯨꯄꯤ ꯅꯨꯄꯤ ꯐꯪꯗ꯭ꯔꯦꯌꯦ ꯑꯗꯨ ꯅꯨꯄꯤꯃꯨꯛ ꯂꯩꯕ ꯀꯩꯅꯣꯗ ꯖꯄꯥꯟꯗ ꯑꯃꯨꯛ ꯖꯄꯥꯟꯗ ꯑꯃꯨꯛ ꯂꯤꯡꯊꯣꯛꯏꯗꯅ ꯐꯪꯗꯁꯨ ꯌꯥꯏꯑꯌꯦꯗ
ꯐꯇꯀꯤ ꯋꯥꯔꯤꯔꯤꯁꯦ ꯑꯗꯤꯕ ꯑꯅꯤꯃꯛ ꯀꯩ ꯍꯥꯏꯇꯔꯦꯅꯦ ꯋꯥꯟꯁ ꯑꯃꯨꯛ ꯍꯥꯠꯄꯗ ꯑꯅꯤꯃꯛ ꯍꯥꯠꯄꯗꯣ
ꯃꯥꯅ ꯅꯣꯡꯉꯥꯟ ꯅꯨꯃꯤꯠꯇꯐꯥꯎ ꯇꯧꯕꯁꯦ ꯅꯨꯄꯤꯗ꯫
ꯅꯪꯁꯨ ꯑꯃ ꯁꯦꯝꯕꯤꯕꯀꯩꯗꯧꯒꯦ ꯍꯥꯏꯕꯅꯤꯗ꯫
ꯃꯥꯅ ꯄꯥꯝꯃꯤꯗꯨꯗꯤ ꯃꯦꯛꯁꯤꯅꯥ ꯍꯣꯜꯒꯨꯝꯕ ꯁꯣꯃꯥ ꯍꯣꯏꯒꯨꯝꯕꯒꯤ ꯇꯥꯞꯇꯥ ꯂꯥꯛꯑꯕ꯫
ꯑꯗꯨꯗꯤ ꯀꯩꯅꯣꯅꯦ ꯁꯟꯗꯤꯞꯇꯣ ꯐꯨ ꯑꯗꯨꯗꯤ ꯈꯖꯤꯛ ꯈꯔꯥꯛ ꯅꯠꯇꯦ ꯌꯥꯝ ꯅꯥꯟꯅ꯫
ꯑꯗꯨꯗꯤ ꯐꯨꯗꯧꯕꯇ ꯉꯥꯏꯔ ꯁꯤ ꯑꯉꯥꯡꯁꯦ꯫
ꯀꯩꯅꫭꯅꯦ ꯑꯄꯦꯠ ꯅꯣꯏ꯫ ꯀꯩ ꯀꯩ ꯅꯣꯏ ꯄꯨꯈ꯭ꯔꯤꯗ ꯊꯥꯗꯒꯦꯔꯥ ꯀꯩꯅꯣ ꯇꯧꯒꯦꯔꯥ ꯍꯥꯏꯐꯦꯠꯇ ꯅꯣꯏ ꯇꯨꯔꯦꯟꯗꯨꯗ ꯑꯝꯇ ꯊꯥꯗꯈꯣ꯫ ꯃꯦꯛꯁꯤꯅꯥ ꯀꯩꯅꯣ ꯇꯧꯋꯤ꯫ ꯀꯅꯥ ꯅꯨꯡꯁꯤꯗꯣꯏꯅꯣ ꯍꯥꯏꯕ ꯁꯇꯤꯌꯥ ꯆꯠꯈꯔꯕꫭ꯫
ꯕꯦꯔꯒꯤ ꯑꯉꯥꯡꯅꯦꯃꯦ꯫
ꯑ ꯄꯀꯥꯟꯖꯤꯠꯅ ꯃꯥ ꯍꯣꯔꯦꯟ ꯔꯣꯃꯤꯌꯣ ꯑꯩꯈꯣꯏ ꯇꯧꯔꯛꯀꯦ ꯍꯥꯏꯕꯅꯦ ꯑꯗꯣ ꯃꯩꯗꯨ ꯚꯥꯏ꯫ ꯑꯩ ꯅꯨꯃꯤꯠ ꯇꯔꯥꯅꯤꯃꯨꯛ ꯍꫭꯏ ꯁꯤ ꯄꯩꯁꯥꯁꯦ ꯚꯥꯏ ꯌꯥꯅꯤ ꯌꯥꯔꯣꯏꯁꯨ ꯈꯪꯗꯦ꯫
ꯑꯁ ꯌꯥꯗ꯭ꯔꯗꯤ ꯏ ꯀꯥꯟꯅꯤꯍꯦ ꯑꯩꯗꯤ ꯇꯔꯥꯅꯤꯊꯣꯏꯅꯤ ꯄ꯭ꯔꯣꯁꯦꯁ ꯇꯧꯔ ꯂꯩꯏꯁꯦ꯫
ꯑꯩ ꯄꯩꯁꯥꯁꯦ ꯍꯧꯖꯤꯛ ꯂꯤꯁꯤꯡ ꯇꯔꯥꯃꯨꯛꯇ ꯑꯩ ꯗꯔꯀꯥꯔ ꯂꯩꯌꯦꯕ꯫ ꯑꯩ ꯑꯗꯣ ꯆꯥ ꯅꯨꯃꯤꯠ ꯀꯩꯅꫭ꯫ ꯅꯨꯃꯤꯠ ꯀꯨꯟ ꯁꯨꯝ ꯕꯥꯏ ꯊꯥ ꯍꯟꯗꯛ ꯊꯥꯃꯨꯛꯁꯦ ꯂꯦꯞꯇꯁꯤ ꯆꯠꯊꯣꯛꯑꯁꯦꯕ
ꯑꯣ ꯊꯥꯃꯨꯛꯇꯤ ꯌꯥꯒꯤꯔꯣꯏ ꯍꯟꯗꯛ ꯀꯩꯅꯣꯁꯤꯇꯪ ꯂꯣꯏꯒꯤꯁꯤꯅꯦ꯫
ꯀꯌꯥꯕꯣ ꯑꯩꯁꯨ ꯂꯝꯖꯦꯜ ꯃꯇꯝꯗꯣ ꯀꯨꯏꯔꯔꯣꯏꯕ ꯂꯝꯖꯤꯡ ꯀꯨꯏꯗ ꯁꯨꯝ ꯑꯗꯨ ꯀꯨꯏꯗꯦ ꯁꯨꯝ ꯆꯠꯄ ꯌꯥꯔꯣꯏꯕ ꯑꯩ ꯍꯣꯏ꯫ ꯊꯕꯛ ꯆꯠꯂꯔꫭꯏꯗ ꯂꯝꯖꯦꯟꯕꯨꯗꯤ ꯆꯦꯟꯒꯅꯦꯕ ꯑꯌꯨꯛꯇ ꯑꯌꯨꯛꯇ ꯆꯦꯟꯊꯣꯛꯑꯝꯃꯒ ꯄꯨꯡ ꯃꯥ ꯑꯩꯈꯣꯏ ꯆꯥꯛ ꯀꯩꯀꯥ ꯊꯣꯡꯇꯣꯛꯑꯃ ꯄꯨꯡ ꯃꯥꯄꯜ ꯇꯔꯥ ꯁ꯭ꯋꯥꯏꯗꯒꯤ ꯆꯠꯂꯁꯦꯕ ꯅꯤꯄꯥꯟ ꯃꯥꯄꯟ ꯁ꯭ꯋꯥꯏꯗꯒꯤ꯫
ꯑꯩ ꯇꯨꯏꯁꯟꯁꯨ ꯇꯧꯈꯜꯂꯥꯛꯑꯦ ꯇꯧꯔꯤꯅꯦ꯫
ꯇꯨꯏꯁꯟ ꯅꯨꯡꯊꯤꯟ ꯄꯨꯡ ꯀꯌꯥꯗ
ꯑꯌꯨꯛ ꯑꯌꯨꯛꯄꯨꯗꯤ ꯑꯌꯨꯛꯄꯨꯗꯤ ꯑꯃ ꯇꯧꯊꯣꯛꯑꯅꯦꯕ꯫
ꯑꯌꯨꯛ ꯄꯨꯡ ꯀꯌꯥꯗꯅꯣ ꯌꯥꯏꯌꯦ ꯑꯩꯗꯣ ꯑꯌꯨꯛꯇꯣ ꯑꯌꯨꯛꯇ ꯂꯝꯖꯦꯟꯗꯣ ꯑꯩ ꯆꯦꯜꯂꯒꯦꯕ꯫
ꯄꯨꯡ ꯇ ꯄꯨꯡ ꯇ꯭ꯔꯦꯠꯇ ꯂꯣꯏꯔꯦꯕꯀꯣ꯫
ꯎꯝ‌꯫
ꯑꯗꫭ ꯑꯇꯩꯗꯤ ꯅꯨꯡꯊꯤꯟꯅꯦꯕ ꯄꯨꯡ ꯃꯉꯥꯗꯥꯏ ꯍꯧꯗꯣꯏꯅꯦꯕ
ꯑꯁ ꯅꯪꯁꯨ ꯐꯔꯥꯛ ꯇꯥꯏꯍꯦ꯫
ꯑꯗꯨ ꯃꯣꯏ ꯁꯨꯇꯤ ꯊꯥꯔꯤꯕ ꯍꯧꯖꯤꯛ ꯐꯥꯎꯕ ꯁꯨꯇꯤ ꯊꯥ ꯗꯤ ꯑꯩ ꯑꯌꯨꯛꯇ ꯂꯣꯏ ꯇꯧꯊꯣꯛꯑꯝꯃꯗꯤ ꯌꯥꯏꯗꯅ ꯑꯅꯤ ꯑꯌꯨꯛꯇ ꯑꯅꯤ ꯑꯃ ꯇꯧꯊꯣꯛꯑꯒ ꯑꯗꯩ ꯄꯨꯡ ꯇꯔꯨꯛ ꯃꯈꯥꯏ ꯁ꯭ꯋꯥꯏꯗꯩ ꯍꯧꯕ ꯑꯃ ꯌꯥꯏꯑꯕ꯫
ꯌꯔꯦ ꯑꯗꯣ ꯈꯔ ꯇꯧꯔ ꯑꯗꯣ ꯆꯠꯂꯦ ꯆꯠꯂꯕ ꯂꯤꯁꯤꯡ ꯑꯃ ꯇꯥꯟꯗꯗꯤ ꯀꯥꯟꯅꯗꯦꯕ
ꯑꯗꯨ ꯍꯧꯖꯤꯛ ꯊꯕꯛꯇꯨ ꯅꯨꯡꯉꯥꯏꯔꯤꯕꯔ ꯅꯨꯡꯉꯥꯏꯇꯔꯤꯕꯗꯨꯁꯨ ꯍꯥꯏꯐꯦꯠꯇꯪ
ꯍꯣꯏꯅꯦ ꯑꯗꯣ ꯃꯣꯏ ꯑꯥ ꯃꯥꯂꯣ ꯑꯁꯨꯝ ꯌꯧꯔꯦ ꯍꯥꯏꯕꯅꯤꯅꯦ ꯑꯁ
ꯎꯝ ꯑꯇꯥꯟꯅ ꯆꯠꯂꯒ ꯑꯁ ꯄ꯭ꯔꯣꯖꯦꯛꯀꯤ ꯉꯁꯥꯏꯅ꯫ ꯆꯪꯉꯨꯕꯅꯤ ꯑꯁ ꯑꯥ ꯍꯂꯥꯛꯏ ꯕ꯭ꯂꯦꯛ ꯍꯣꯜ ꯑꯃ ꯍꯥꯏꯔꯝꯕꯗꯒꯤ ꯑꯍꯨꯝꯃꯨꯛ ꯁꯨꯖꯜꯂꯦꯑꯦ ꯍꯧꯖꯤꯛ
ꯍꯣꯏ ꯅꯣꯏ ꯑꯦꯛꯖꯥꯝ ꯃꯁꯇꯔꯗꯤ ꯂꯣꯏꯔꯕ ꯅꯠꯇ꯭ꯔꯕ
ꯂꫭꯏꯗ꯭ꯔꯤ ꯑꯃ ꯋꯥꯠꯂꯤꯕ
ꯀꯩꯅꫭ ꯋꯥꯠꯂꯤꯁꯦ ‌꯫
ꯀꯩꯅꯣ ꯎꯝ ꯄꯦꯛꯇꯤꯀꯦꯜ ꯀꯨꯝꯕ ꯍꯥꯏ ꯇꯥꯔꯦ꯫ ꯀ꯭ꯔꯅꯖꯤꯠ ꯍꫭꯏꯅ ꯄꯦꯛꯇꯤꯀꯦꯜ ꯋꯥꯠꯄ ꯑꯩꯈꫭꯏꯅꯃꯨꯛ ꯄꯣꯖꯦꯛ ꯑꯃ ꯔꯤꯁꯆ ꯀꯤ ꯇꯥꯞꯇꯥ꯫ ꯑꯃꯥ ꯆꯞꯁꯗꯅꯤ
ꯎ
ꯑꯩꯁꯨ ꯑꯩꯁꯨ ꯋꯦꯠ ꯀꯛꯄ ꯉꯁꯤ ꯁꯨꯝ ꯉꯔꯥ ꯅꯍꯥꯟꯁ ꯀꯛꯄꯅꯦ
ꯎꯝ ꯎꯝ
ꯋꯦꯠꯁꯦ ꯍꯥꯟꯅ ꯂꯝꯖꯦꯟ ꯆꯦꯜꯂꯄꯗ ꯁꯕꯦꯟꯇꯤ ꯐꯥꯏꯚ ꯄꯣꯏꯟ ꯁꯝꯊꯤꯡ ꯂꯩꯕ ꯍꯧꯅꯤ ꯍꯧꯖꯤꯛ ꯂꯝꯖꯦꯟ ꯆꯦꯜꯂꯛꯄꯗ ꯁꯚꯦꯟꯇꯤ ꯊ꯭ꯔꯤ ꯄꯣꯏꯟ ꯐ ꯐꯥꯏꯚ ꯁꯤꯛꯁ ꯁꯨꯃꯥꯏꯅ ꯂꯩꯌꯦꯕ ꯑꯗꯣ ꯑꯩꯅ ꯁꯤꯛꯁꯇꯤ ꯐꯥꯏꯚ ꯁꯥꯡ ꯇꯞꯇ ꯊꯝꯒꯦ ꯇꯧꯕ ꯄꯣꯔꯩ ꯉꯥꯕꯅ ꯃꯔꯝ ꯑꯣꯏ
ꯑꯣꯅ ꯎꯗꯥꯏ
ꯍꯥꯥ
ꯍꯣꯠꯅꯕꯗ ꯑꯗꯨ ꯀꯟꯅ ꯀꯟꯅ ꯍꯣꯠꯅꯔꯤ ꯍꯧꯖꯤꯛ ꯑꯁꯨ ꯂꯝꯖꯦꯟ ꯁꯦꯝꯕꯁꯦ ꯍꯥꯟꯅ ꯑꯩ ꯁꯨꯝ ꯄ꯭ꯔꯣꯇꯤꯟ ꯆꯥꯔꯤꯀꯥꯟꯗꯣ ꯑꯗꯨꯧꯗꯗꯤ ꯑꯁ ꯂꯝꯖꯦꯟꯁꯦ ꯐꯥꯠ ꯆꯦꯜꯂꯝꯃꯝꯃꯦꯕ꯭ꯔꯣ ꯁꯦꯀ꯭ꯌꯨꯔꯤꯇꯤ ꯑꯣꯏꯕ ꯆꯪꯗ꯭ꯔꯤꯀꯥꯟꯗꯣ ꯑꯗꯩ ꯂꯝꯖꯦꯜꯁꯦ ꯃꯑꯣꯡ ꯑꯃꯗ ꯂꯩꯔꯝꯃꯦꯕ ꯉꯝꯕꯩ ꯆꯥꯡꯗ ꯑꯗꯣ ꯍꯧꯖꯤꯛ
ꯉꯥꯏꯍꯥꯛ ꯄꯣꯔꯇꯤꯟꯅ ꯈꯌꯥꯝꯅꯦ ꯂꯝꯖꯥꯜꯗꯦ ꯂꯝꯖꯥꯜꯕꯨ ꯄꯣꯔꯇꯤꯟꯅ ꯀꯌꯥꯝ ꯆꯤꯟꯗꯦꯅꯦ
ꯑꯦ ꯈꯦꯠꯅꯕꯗꯤ ꯈꯔ ꯂꯩꯍꯦ ꯏꯇꯥꯏ ꯑꯩꯅ ꯑꯩꯈꯣꯏ ꯊꯣꯃꯥꯁ ꯗꯨꯀꯥꯟꯗꯩꯅ ꯑꯩꯈꯣꯏ ꯑꯩꯈꯣꯏ ꯑꯩ ꯆꯦꯟꯐꯝꯗꯣ ꯑꯩ ꯍꯧꯔꯛꯄꯗꯒꯤꯅ ꯂꯣꯏꯔꯛꯄꯕꯨꯁꯦ ꯂꯣꯏꯔꯛꯄꯕꯣꯏ ꯍꯥꯏꯗꯤ ꯅꯣꯏꯅ ꯆꯪꯉ ꯈꯨꯟ ꯆꯪ ꯈꯨꯟ ꯂꯣꯏꯔꯛꯄꯗꯣ ꯐꯥꯎꯗꯣꯛꯐꯝ ꯁꯣꯔꯣꯛ ꯑꯦꯝ ꯌꯨꯒꯤ ꯂꯩꯔꯛ ꯑꯃ ꯊꯣꯛꯂꯛꯐꯝꯗꯣ ꯑꯗꯨ ꯂꯣꯏꯔꯛꯄ ꯐꯥꯎꯇ ꯑꯩ ꯍꯥꯟꯅꯗꯤ ꯑꯩꯠꯇꯤꯟ ꯑꯩꯠꯇꯤꯟ ꯊꯥꯔꯇꯤ ꯁ꯭ꯋꯥꯏ ꯌꯧꯔꯝꯃꯦꯕ ꯑꯁꯣꯝ ꯗꯨꯀꯥꯟꯗ ꯍꯧꯖꯤꯛ ꯇ꯭ꯋꯇꯤ ꯇꯨ ꯁꯨꯃꯥꯏꯅ ꯆꯈꯠꯂꯛꯄꯅꯦ ꯑ ꯍꯧꯗꯨ ꯃꯇꯝꯗꯨꯗꯗꯤ ꯋꯦꯠꯁꯨ ꯁꯚꯦꯟꯇꯤ ꯂꯩꯔꯝꯃꯦ ꯑꯗꯒꯤ ꯄꯣꯇꯤꯟ ꯆ ꯀ꯭ꯔꯦꯇꯤꯟ ꯆ ꯆꯦꯟꯕꯅꯤꯅ ꯍꯛꯆꯥꯡꯗꯣ ꯈꯔ ꯀꯩꯅꯣ ꯇꯧꯋꯦꯕ ꯍꯧꯖꯤꯛꯇꯤꯚꯕꯥ ꯑꯩꯍꯦ ꯐꯛ ꯈꯦꯠꯅꯩꯌꯦ ꯃꯤꯅꯤꯠ ꯃꯔꯤ ꯃꯉꯥ ꯑꯍꯨꯝ ꯃꯔꯤ ꯈꯦꯠꯅꯔꯛꯄ ꯍꯥꯏꯁꯦ ꯀꯌꯥꯝ ꯌꯥꯝꯃꯤꯉꯣ ꯍꯧꯖꯤꯛ ꯇ꯭ꯋꯦꯟꯇꯤ ꯇꯨ ꯍꯥꯞ ꯁ꯭ꯋꯥꯏ ꯂꯩꯌꯦꯕ ꯁꯦꯝ ꯑꯃꯗ
ꯑ ꯈꯔ ꯍꯣꯅꯅꯕꯅꯤꯗ ꯈꯔ ꯍꯣꯅꯅꯕ ꯋꯥꯅꯤ
ꯑꯗꯨ ꯃꯤꯅꯤꯠ ꯃꯔꯤꯒꯤ ꯈ ꯈꯦꯠꯅꯩ ꯍꯣꯠꯅꯕ ꯍꯥꯏꯁꯤ ꯄꯨꯂ ꯑꯩꯁꯨ ꯐꯅꯗꯤ ꯍꯣꯠꯅꯩꯅꯤꯗ
ꯄ ꯄꯣꯔ ꯏꯥꯟ ꯆꯥꯗꯕꯤꯗ ꯆꯥꯟꯒꯗꯩꯅꯤ
ꯁꯨꯝ ꯀꯩ ꯍꯥꯏꯇꯥꯔꯦ ꯑꯦ ꯍꯦꯟꯅ ꯀꯩꯅꯣꯁꯤꯗ ꯑꯗꯣ ꯈ꯭ꯋꯥꯏ ꯃꯔꯨ ꯏ ꯀꯩꯊꯩ ꯃꯥꯟꯕꯤꯗꯗꯤ ꯆꯤꯡ ꯏ ꯆꯦꯜꯂꯔꯤꯁꯦ ꯑꯩ ꯃꯊ ꯁ ꯍꯥꯏꯅ
ꯅ ꯀꯥꯏ ꯀ ꯍꯥꯏꯁ ꯇ
ꯁꯦꯝꯐꯝꯁꯦ ꯃꯣꯏ ꯗꯥꯕꯣꯟꯅꯤꯅ ꯍꯥꯏꯕꯗ ꯀꯩꯊꯦꯝ ꯃꯝꯕꯤꯒ ꯂꯥꯡꯖꯤꯡꯒꯁꯦ ꯔꯥꯎꯟ ꯆꯠꯂꯦꯅ ꯍꯥꯏꯌꯦꯕ
ꯎꯝ
ꯑꯗꯣ ꯃꯃꯥꯡꯒꯤꯁꯦ ꯂꯥꯡꯖꯤꯡ ꯇꯥꯏ ꯍꯟꯗꯛ ꯀꯩꯊꯩ ꯃꯥꯕꯤ ꯌꯥꯥꯡꯤꯡꯗꯤ ꯄ꯭ꯂꯦꯅ ꯍꯥꯏꯌꯦꯕ ꯑ ꯀꯩꯊꯕꯤꯒꯤꯁꯤꯗ ꯆꯤꯡꯅꯦꯅ ꯍꯥꯏꯌꯦꯕ ꯆꯤꯡꯁꯦ ꯀꯩ ꯍꯥꯏꯇꯥꯔꯦ ꯀ꯭ꯂꯣꯛ ꯋꯥꯏꯁꯇ ꯆꯦꯜꯂꯝꯕꯁꯨ ꯌꯥꯎꯋꯦ ꯑꯦꯟꯇꯤ ꯀ꯭ꯂꯣꯛ ꯋꯥꯏꯁꯇ ꯆꯦꯜꯂꯝꯕꯁꯨ ꯌꯥꯎꯋꯦꯅ ꯍꯥꯏꯕꯀꯣ ꯀ꯭ꯂꯣꯛ ꯋꯥꯏꯁꯇ ꯆꯦꯜꯂꯒꯅ ꯆꯤꯡ ꯑꯉꯝꯕ ꯀꯥꯈꯠꯇꯣꯏꯁꯤꯦ ꯐꯥꯏꯚ ꯋꯥꯟ ꯄꯣꯏꯟ ꯐꯥꯏꯚ ꯀꯤꯂꯣꯃꯤꯇꯔ ꯑꯗꯨꯒ ꯀꯨꯝꯗꯕꯅ ꯊ꯭ꯔꯤ ꯄꯣꯏꯟ ꯐꯥꯏꯚ ꯁꯨꯃꯥꯏꯅ ꯑꯣꯏ ꯑꯗꯨꯒ ꯑꯦꯟꯇꯤꯀ꯭ꯂꯣꯛ ꯋꯥꯏꯁ ꯑꯣꯏꯔꯒꯅ ꯀꯥꯈꯠꯄꯗꯣ ꯐꯥꯏꯚ ꯊ꯭ꯔꯤ ꯄꯣꯏꯟ ꯐꯥꯏꯚ ꯀꯥꯈꯠꯇꯣꯏꯕ ꯑꯗꯨꯗꯤ ꯁꯤꯔꯣꯏꯗ꯭ꯔꯕ ꯉꯝꯁꯨ ꯉꯝꯃꯦ ꯍꯥꯏꯅ
ꯀꯩꯊ‌ꯦꯟ ꯃꯕꯤ ꯕꯦꯔꯥꯅꯦ ꯑꯗꯨꯅ ꯈꯔ ꯌꯥꯝ ꯀꯩꯅꯣ ꯇꯧꯅ ꯆꯦꯟꯗꯕ ꯌꯥꯗꯦꯕ ꯑꯣꯏꯒꯦꯅ ꯈꯜꯂꯤꯃꯤꯅ ꯗꯏꯠ ꯗ ꯆꯥꯔꯒ ꯇꯧꯋꯦ ꯑꯗꯨ ꯗꯥꯏꯠ ꯆꯥꯕꯩ ꯅ‌ꯦꯄꯣꯗꯥ ꯑꯩꯅ ꯄꯩꯁꯥ ꯗꯔꯀꯥꯔ ꯂꯩꯅ ꯍꯥꯏꯁꯦ
ꯂꯤꯁꯤꯡ ꯇꯔꯥꯃꯨꯛ ꯇꯥꯜꯍꯧꯔꯗꯤ ꯌꯥꯔꯦꯅ ꯑꯗꯣ ꯃꯩ ꯁꯦꯝꯕꯗꯣ ꯈꯛꯇ ꯆꯠꯅꯤꯡꯕ ꯍꯥꯏꯇꯥꯔꯦꯅ ꯑꯗꯣ ꯅꯨꯃꯤꯠ ꯊꯥꯃꯨꯛ ꯃꯌꯥꯖꯤ ꯆꯠꯂꯗꯤ ꯕꯔꯗ ꯑꯩ ꯀꯩꯅꯣ ꯇꯧꯗꯖꯨ ꯌꯥꯅꯦꯕ ꯑ ꯑꯇꯩ ꯀꯩ ꯀꯥ ꯀꯔꯤꯝ ꯌꯦꯡꯗ꯭ꯔꯁꯨ ꯌꯥꯔꯅꯦꯕ ꯊꯥꯃꯨꯛ ꯆꯠꯂꯨꯔꯗꯤ ꯃꯖꯥꯗ ꯂꯧꯊ‌ꯣꯛ ꯇꯧꯊꯣꯛ ꯂꯩ ꯌꯥꯏꯌ‌ꯦꯅ ꯑꯗꯤ ꯌꯦꯔꯨꯝ ꯗꯩ ꯌꯦꯔꯨꯝꯗ ꯂꯩꯕ ꯑꯣꯏꯔꯣ ꯏꯃꯩ ꯌꯦꯔꯨꯝ ꯇꯨ ꯐꯣꯔꯇꯤ ꯇꯨ ꯐꯤꯞꯇꯤ ꯁꯨꯃꯥꯏ ꯄꯤ ꯌꯥꯗꯦꯕ
ꯌꯦꯡꯉꯖ‌ꯦ
ꯀꯥꯡ ꯀꯩꯅꯣ ꯇꯧꯗꯤ ꯇꯧꯔꯤꯁꯦ ꯑꯗꯣ ꯍꯟꯗꯛꯀꯤ ꯇ‌ꯦꯟꯇ‌ꯦ ꯇꯤꯞ ꯕꯤꯀ‌ꯦ ꯁ‌ꯦ ꯑꯁ ꯄ‌‌ꯣ ꯑꯩꯈꯣꯏ ꯁꯤꯗ ꯚꯦꯀꯦꯟꯁꯤ ꯄꯤꯔꯤꯖ‌ꯦ ꯑꯥ ꯀꯩ ꯍꯥꯏꯇꯥꯔꯦꯅꯦ ꯎꯝ ꯌꯦꯡꯉꯎꯅꯦ ꯃꯅꯤꯄꯨꯔꯒꯤ ꯆꯥꯝꯃꯔꯤꯒ ꯑꯃ ꯚꯦꯀꯦꯟꯁꯤ ꯂꯥꯛꯄꯁꯤꯗ ꯅꯨꯄꯤꯒꯤ ꯈꯔ ꯈꯥꯏꯗꯣꯛꯈ꯭ꯔ ꯄꯨꯟꯅ ꯅꯨꯄꯥꯏꯗ ꯊ꯭ꯔꯤ ꯍꯟꯗ꯭ꯔꯦꯠ ꯁꯚꯦꯟꯇꯤ ꯁꯋꯥꯏ ꯃꯌꯥ ꯑꯣꯏꯕꯅꯦꯕ ꯑꯧꯗꯥ ꯁꯋꯥꯏ ꯀꯩꯅꯣꯖ‌ꯦ ꯁꯛ ꯈꯥꯏꯗꯣꯏ ꯑ‌ꯦꯕꯥ ꯃꯐꯝ ꯑꯍꯨꯝ ꯊꯣꯛꯅ ꯈꯥꯏꯗꯣꯛꯑ‌ꯦꯕꯥ ꯖꯦꯅꯔꯦꯜ ꯑꯦꯔꯤꯌꯥ ꯍꯥꯏꯕ ꯑꯝꯅꯦ ꯕꯣꯔꯗꯔ ꯗꯤꯁꯇ꯭ꯔꯤꯛ ꯍꯥꯏꯕ ꯑꯝꯅꯦ ꯑꯗꯨꯒ
ꯎꯝ
ꯅꯦꯛꯁꯦꯜ ꯑꯦꯐꯦꯛꯇꯦꯠ ꯑꯦꯔꯤꯌꯥ ꯍꯥꯏꯕ ꯑꯃꯅꯦ ꯑꯍꯨꯝ ꯀꯩꯅꯣ ꯑꯍꯨꯝ ꯈꯥꯏꯗꯣꯛꯑꯦꯕ ꯃꯈꯜꯖ‌ꯦ ꯕꯣꯔꯗꯔ ꯗꯤꯁꯇ꯭ꯔꯤꯛꯅ ꯁꯨꯝ ꯆꯨꯔꯆꯥꯟꯄꯨꯔ ꯐꯦꯖꯣꯜ ꯁꯨꯝ ꯀꯩꯅꯣ ꯂꯩꯒ꯭ꯔꯦꯅ ꯆꯥꯟꯗꯦꯜꯗ ꯑꯁꯣꯝ ꯁꯤ ꯄꯔꯦꯡꯖ‌‌ꯦ ꯕꯣꯗꯔ ꯗꯤꯁꯇ꯭ꯔꯤꯛꯀꯤ ꯄꯔꯦꯡ ꯁꯤꯒꯤ ꯑꯣꯏꯅ ꯚꯦꯀꯦꯟꯁꯤꯁꯦ ꯋꯥꯟ ꯍꯟꯗ꯭ꯔꯦꯠ ꯇ꯭ꯋꯦꯟꯇꯤ ꯐꯥꯏꯚ ꯚꯦꯀꯦꯟꯁꯤ ꯄꯤꯊꯣꯛꯈ꯭ꯔꯦꯕ ꯑꯈꯣꯏꯅ ꯂꯥꯝꯕ ꯌꯥꯗꯕ ꯍꯥꯏꯇꯥꯔꯦ ꯑꯗꯨꯒ ꯖꯦꯅꯔꯦꯜ ꯑꯦꯔꯤꯌꯥ ꯍꯥꯏꯖꯤꯅꯥ ꯂꯦꯝꯍꯧꯔꯤꯕ ꯏꯝꯐꯥꯜ ꯏꯁ ꯏꯝꯐꯥꯜ ꯋꯦꯁ ꯗꯤ ꯁꯤ ꯗꯤꯁꯇ꯭ꯔꯤꯛ ꯃꯔꯤ ꯊꯧꯕꯥꯜ ꯑꯗꯒꯤ ꯀꯥꯡꯄꯣꯛꯄꯤ ꯑꯁꯤ ꯀꯩꯀꯥꯖꯤꯅ ꯀꯩ ꯍꯥꯏꯇꯥꯔꯦꯅꯦ ꯑꯗꯨꯝ ꯚꯦꯀꯦꯟꯁꯤ ꯇ꯭ꯋꯦꯟꯇꯤ ꯐꯥꯏꯚ ꯈꯦꯠꯅꯗ꯭ꯔꯥ ꯏꯇꯥꯎ ꯑꯗꯨꯗꯤ
ꯎꯝ ꯎꯝ
ꯚ‌ꯦꯀꯦꯟꯁꯤ ꯇ꯭ꯋꯦꯟꯇꯤ ꯐꯥꯏꯚ ꯑꯃ ꯄꯤꯔꯦ ꯑꯗꯨꯒ ꯅꯦꯛꯁꯦꯜ ꯑꯦꯐꯦꯛꯇꯦꯠ ꯑꯦꯔꯤꯌꯥ ꯍꯥꯏꯅ ꯅ‌ꯦꯛꯁꯦꯜ ꯑ‌ꯦꯐꯦꯛꯇ‌ꯦꯠ ꯑꯦꯔꯤꯌꯥ ꯍꯥꯏꯁꯤꯗꯤ ꯃꯅꯤꯄꯨꯔꯒꯤ ꯑꯣꯜ ꯗꯤꯁꯇ꯭ꯔꯤꯛ ꯑꯣꯏꯗꯣꯏꯅꯦꯕ ꯁꯤꯗꯤ ꯃꯤ ꯑꯃꯅ ꯍꯥꯏꯗꯤ ꯑꯥꯏ ꯍꯥꯎ ꯃꯤ ꯍꯥꯎ ꯑꯃꯅꯥ ꯇꯧꯕ ꯃꯩꯇꯩ ꯑꯃꯅꯥ ꯇꯧꯕ ꯄꯥꯡꯒꯜ ꯑꯃꯅꯥ ꯇꯧꯕ ꯆꯞ ꯃꯥꯟꯅꯗꯣꯏꯅꯦ ꯁꯤ ꯁꯤꯗꯅ ꯚꯦꯀꯦꯟꯁꯤ ꯇꯨ ꯍꯟꯗ꯭ꯔꯦꯠ ꯁꯝꯊꯤꯡ ꯁꯨꯃꯥꯏꯟ ꯂꯩꯌꯦ ꯑꯗꯨ ꯑ ꯍꯥꯎꯅ ꯈꯨꯗꯣꯡ ꯆꯥ ꯊꯤ ꯐꯪꯗ꯭ꯔꯣ ꯋꯥ ꯇ꯭ꯋꯦꯟꯇꯤ ꯐꯥꯏꯚ ꯑꯗꯥꯏ ꯄꯤꯊꯣꯛꯈ꯭ꯔ ꯃꯣꯏꯗꯤ ꯑꯈꯣꯏꯅ ꯇ꯭ꯋꯦꯟꯇꯤ ꯁꯤꯛꯁ ꯇ꯭ꯋꯦꯟꯇꯤ ꯐꯥꯏꯚ ꯚ‌ꯦꯀ‌ꯦꯟꯁꯤ ꯌꯥꯗ‌ꯦꯕ ꯚ‌ꯦꯀꯦꯟꯁꯤ ꯌꯥꯗꯦ ꯍꯥꯏꯖ‌ꯦ ꯁꯣꯝ ꯃꯌꯥꯡꯒ ꯌꯦꯡꯅꯧꯔꯗꯤꯀꯣ ꯌꯥꯕ ꯍꯥꯏꯇꯥꯔꯦ ꯃꯌꯥꯡꯒꯤꯗꯤ ꯑꯥ ꯋꯥꯟ ꯍꯟꯗ꯭ꯔꯦꯠ ꯊꯥꯔꯇꯤ ꯐꯪꯕꯥ ꯈꯟꯗ‌ꯣꯏꯅꯤꯗꯣ ꯑꯩꯈꯣꯏ ꯁꯣꯝꯗ ꯍꯟꯗ꯭ꯔꯦꯠ ꯐꯥ ꯑꯩꯈꯣꯏꯅ ꯍꯟꯗ꯭ꯔꯦꯠ ꯐꯪꯅ ꯍ‌ꯣꯟꯅꯥꯕ ꯊꯨꯝ ꯊꯣꯛꯏꯁꯦ
ꯃꯌꯥꯡꯗꯅ ꯑꯃꯨꯛ ꯋꯥꯟ ꯊꯥꯔꯇꯤ ꯐꯪ ꯈꯪꯀꯠꯂꯛꯇ꯭ꯕ ꯅꯤꯌ‌ꯦꯡ
ꯃꯅꯨꯡꯥꯏꯔ‌ꯦ ꯇꯧꯔꯤ
ꯑꯣ ꯁ ꯍꯥꯑꯁ ꯈꯥꯟꯗꯦ ꯇꯧꯔꯤꯁꯦ
ꯑꯅꯤ ꯁꯨꯗꯣꯏꯔ
ꯑ ꯁꯤꯒ ꯀꯣꯂ ꯑꯅꯤ ꯁꯨꯗꯣꯏꯅꯦ
ꯃꯉꯥ ꯁꯣꯜꯂꯣ ꯃꯉꯥ ꯁꯨꯔꯒ ꯁꯃꯤꯠ ꯇꯧꯌꯥꯕꯅꯤ ꯃꯉꯥ ꯁꯨꯔꯗꯤ ꯌꯥꯝ ꯐꯪꯑꯣꯏ
ꯎꯝ ꯃꯉꯥꯁꯦ ꯅꯪ ꯑꯃ ꯂꯩꯔꯦ ꯁꯥ ꯁꯤꯒ ꯑꯅꯤ ꯁꯨꯔꯦꯀꯣ ꯑꯗꯨ ꯄꯣꯔꯩꯉꯥꯟꯕꯗꯣ ꯁꯟꯗꯤꯞ ꯁꯟꯗꯤꯞꯀꯤ ꯌꯥꯎꯕ ꯅꯠꯇ꯭ꯔꯥ ꯑꯩ ꯃꯤꯉꯣꯟꯗ ꯕꯥꯏ ꯀꯟꯚꯤꯟꯁ ꯇꯧꯕꯗꯤ ꯇꯜꯂꯦꯕ ꯏꯇꯥꯎꯁꯤ ꯍꯥꯞꯄꯨ ꯈꯣꯠꯂꯣꯠꯅ ꯀꯟꯚꯤꯟꯁ ꯇꯧꯕꯗꯣ
ꯅꯪ ꯅꯣꯏ ꯐꯣꯂꯥꯗꯣ ꯏꯁꯟꯗ꯭ꯔꯕꯣ
ꯑꯅꯤꯁꯨꯕ ꯍꯥꯏ ꯑꯩꯁꯦ ꯏꯊꯟꯗ ꯁꯨꯝ ꯍꯜꯂꯨ ꯍꯜꯂꯨ ꯀꯃꯥꯏ ꯉꯥꯡꯅꯗꯣꯏꯅꯣ
ꯎꯝ ꯎꯝ
ꯑꯗꯣ ꯁꯟꯗꯤꯞ ꯁꯟꯗꯤꯞꯀ ꯗꯣꯞꯁꯟꯒꯗꯣ ꯑꯩ ꯇꯧꯔꯒꯦ
ꯃꯤ ꯌꯥꯃꯗ ꯍꯥꯟꯖꯟꯖꯟ ꯇꯧꯔꯁꯨ ꯌꯥꯏꯌꯦ
ꯀ ꯃꯤ ꯇꯣꯉꯥꯟ ꯇꯣꯉꯥꯟꯕꯗ ꯇꯧꯔꯁꯨ ꯌꯥꯏ ꯍꯥꯏꯗꯥꯏꯅꯦ
ꯃꯤ ꯀꯨꯟꯊ꯭ꯔꯥꯅꯦ ꯐꯣꯟ ꯀꯨꯟꯊ꯭ꯔꯥꯔꯛ ꯇꯧꯗꯣꯏꯖꯦ ꯀꯨꯟꯊ꯭ꯔꯥꯗꯨ ꯃꯅꯨꯡꯗ ꯃꯤ ꯃꯉꯥꯗꯤ ꯁꯤꯟ ꯁꯤꯟ ꯇꯧ ꯍꯥꯏꯕ
ꯑꯗꯨꯅꯦ ꯍꯥꯏꯁꯦ ꯃꯤ ꯃꯉꯥꯗꯣ ꯁꯤꯟꯁꯤꯟ ꯇꯧꯗꯣꯏꯅꯤ ꯀꯩꯅꯣ
ꯅꯠꯇꯦ ꯑꯩꯅ ꯍꯥꯏꯕꯗꯤ ꯀꯨꯟꯊ꯭ꯔꯥꯗꯨ ꯁꯨꯅꯕ ꯃꯤ ꯃꯉꯥꯖꯤꯒꯤ ꯃꯅꯨꯡꯗ ꯑꯣꯠ ꯑꯣꯠꯇꯅ ꯇꯧꯍꯥꯕ